ꯍꯜꯂꯣ
ꯍꯂꯣ
ꯍꯂꯣ
ꯇꯥꯕꯔꯥ
ꯇꯥꯌꯦ
ꯇꯥꯔꯕ꯭ꯔꯥ
ꯆꯥꯔꯕꯣ
ꯆꯥꯗ꯭ꯔꯤ
ꯀꯩ ꯏꯟꯖꯥꯡꯅꯣ ꯍꯥꯎꯕ꯭ꯔꯣ
ꯍꯥꯎꯇꯦ ꯁꯧꯒꯔꯤꯅꯦ ꯑꯂꯨꯒ
ꯁꯧꯒ꯭ꯔꯤꯁꯨ ꯅꯣꯡ ꯐꯨꯗꯣꯛꯇꯤ ꯍꯥꯎꯕꯅꯦ ꯅꯨꯡꯇꯤꯒꯤ ꯆꯥꯔꯗꯤ ꯍꯥꯎꯇꯦ
ꯎꯝ
ꯎꯝ ꯃꯄꯥꯟꯗ ꯂꯩꯕ ꯃꯥꯂꯦ
ꯑꯣ ꯒ꯭ꯔꯥꯎꯟꯗꯅꯦ ꯅꯪꯗꯤ ꯆꯥꯔꯕ
ꯎꯝ ꯊꯥꯗꯔꯤ ꯀꯩ ꯍꯦꯟꯖꯥꯡꯅꯣ ꯈꯪꯗꯦ
ꯅꯪ ꯐꫭꯡꯗꯦ
ꯑꯧ
ꯅꯁꯥꯏꯗꯒꯤ ꯍꯤꯞꯝꯒ ꯂꯩꯕ
ꯑ ꯉꯁꯥꯏꯗꯒꯤ ꯑꯩ ꯇꯨꯝꯃꯦ ꯄꯨꯡ ꯑꯍꯨꯝꯗꯔꯣ ꯇꯨꯝꯕꯗꯣ ꯄꯨꯡ ꯃꯉꯥꯗ ꯍꯧꯒꯠꯂꯦ
ꯑꯩꯁ ꯑꯃꯨꯛ ꯇꯨꯝꯃꯣꯏ
ꯇꯨꯝꯒꯅꯤ
ꯇꯨꯝꯒꯅꯤꯗ
ꯊꯦꯡꯅ ꯆꯦꯟꯒꯗꯕ ꯃꯥꯂꯦ
ꯍꯥꯥ
ꯊꯦꯡꯅ ꯇꯨꯝꯒꯗꯕ ꯃꯥꯜꯂꯦꯕ
ꯍꯪꯗꯦꯗ
ꯇꯨꯝꯒꯗ꯭ꯔꯥ ꯉꯟꯅ ꯇꯨꯝꯒꯗ꯭ꯔꯥ ꯉꯟꯅꯗꯤ ꯗꯨꯝ ꯍꯟꯗꯛꯁꯦ ꯉꯟꯅꯗꯤ ꯑꯗꯨꯝ ꯇꯨꯝꯕꯅꯦꯗ ꯄꯨꯡ ꯇꯔꯥꯗ
ꯑꯩꯁꯨ ꯑꯩ-ꯑꯩꯒꯤ ꯁ꯭ꯂꯤꯞꯄꯤꯡ ꯇꯥꯏꯝꯁꯨ ꯇꯔꯥꯅꯤ
ꯅꯍꯥꯟꯗꯣ ꯑꯩ ꯄꯨꯡ ꯇꯔꯥ ꯃꯈꯥꯏꯗ ꯑꯂꯥꯔꯝꯒ ꯊꯝꯗꯅ ꯍ ꯑꯥꯗ ꯂꯩꯕ ꯑ ꯑꯗꯨꯒ ꯄꯨꯡ ꯑꯅꯤꯗ ꯊꯨꯝꯃꯦ
ꯅꯩꯔꯦꯅꯦ
ꯎꯝ ꯑꯁ ꯑꯥꯗꯗꯤ ꯅꯨꯡꯊꯤꯟꯗꯁꯨ ꯇꯨꯝ ꯅꯨꯡꯊꯤꯟꯗꯁꯨ ꯇꯨꯝꯕ ꯃꯇꯝ ꯂꯩꯌꯦ ꯇꯨꯝꯗꯕ ꯂꯩꯌꯦ ꯑꯗꯨ ꯑꯣꯏꯔꯁꯨ ꯊꯦꯡꯅ ꯑꯗꯨꯝ ꯑꯍ ꯑꯌꯥꯝꯕ ꯍꯥꯏꯗ꯭ꯔꯣ ꯊꯦꯡꯅ ꯑꯗꯨꯝ ꯇꯨꯝꯃꯦ ꯄꯨꯡ ꯑꯅꯤꯗ ꯒꯦꯝ ꯁꯥꯟꯅꯕꯗꯣ
ꯎꯝ ꯉꯟ ꯉꯟꯅ ꯇꯨꯝꯃꯦꯗ
ꯎꯝ ꯅꯍꯥꯟꯗꯤ ꯂꯧ ꯌꯥꯝ ꯆꯠꯂꯦꯅ ꯅꯪꯖꯨ ꯚꯤꯗꯤꯑꯣ ꯊꯥꯒꯠꯄꯗꯣ
ꯆꯠꯂꯦ ꯍꯧꯖꯤꯛꯇꯤ ꯅꯨꯃꯤꯠ ꯑꯅꯤ ꯑꯍꯨꯝ ꯅꯥꯕꯅꯤꯅ ꯆꯠꯇ꯭ꯔꯦ ꯐꯔꯗꯤ ꯅꯦꯛꯁ ꯋꯤꯛ ꯀꯨꯝꯕ ꯑꯃꯨꯛ ꯆꯠꯀꯅꯤ
ꯑꯣ ꯂꯧꯗꯨ ꯆꯥꯎꯕ꯭ꯔꯣ
ꯌꯥꯝꯅꯗꯤ ꯆꯥꯎꯗꯦ
ꯎꯝ ꯆꯨꯖꯥꯛ ꯌꯥꯝ ꯂꯩꯕ ꯃꯥꯜꯂꯦ ꯀꯣ
ꯂꯩꯌꯦ ꯅꯦꯛꯁ ꯋꯤꯛꯇꯤ ꯑꯃꯨꯛ ꯂꯧꯕ ꯌꯥꯗꯧꯕ ꯃꯥꯜꯂꯦ ꯗꯤꯁ ꯋꯤꯛ ꯁꯤ ꯂꯣꯏꯈ꯭ꯔꯦꯕ ꯑꯣ ꯁ ꯂꯩꯔꯝꯒꯅꯤ
ꯀꯥꯏ ꯋꯥꯏꯗꯅꯣ ꯌꯥꯝ ꯂꯥꯞꯄ꯭ꯔꯥ ꯒꯥꯔꯤꯅ ꯆꯠꯂꯤꯗꯣ
ꯑꯥ ꯀꯩꯅꯣ ꯃꯊꯛꯇꯅꯦ ꯎꯝ ꯑꯁ ꯑꯩꯈꯣꯏ ꯑꯁꯤ ꯁꯣꯔꯠꯀꯠꯇꯤ ꯂꯩ ꯔꯥꯖꯨꯡ ꯀꯨꯟꯗꯣ
ꯑꯥꯎ ꯑꯥꯎ
ꯑꯣ ꯑꯗꯨꯒꯤ ꯑꯗꯨ ꯑꯗꯨꯗ ꯁꯣꯔꯠꯀꯠ ꯂꯩꯌꯦ ꯍꯧꯖꯤꯛꯇꯤ ꯒꯥꯔꯤꯅ ꯀꯩꯅꯣ ꯇꯧꯔꯕꯅꯤꯅ ꯁꯣꯔꯀ ꯑꯗꯨꯁꯨ ꯆꯠꯄ ꯌꯥꯗ꯭ꯔꯦ ꯆꯠꯀꯦ ꯍꯥꯏꯔꯗꯤ ꯑꯥ ꯑꯣꯏꯜ ꯄꯝ ꯃꯅꯥꯛꯇꯣ ꯑꯗꯨ ꯂꯝꯕꯤꯗꯒꯤ ꯆꯠꯇꯧꯕ
ꯎꯝ
ꯒꯥꯔꯤ ꯂꯩꯔꯗꯤ ꯆꯠꯄ ꯅꯨꯡꯉꯥꯏꯅꯤ ꯐꯕꯒꯨꯝꯨ ꯇꯧꯔꯒ ꯀꯔꯤ
ꯎꯝ ꯑ ꯀꯩꯅꯣꯒꯤ ꯃꯃꯥꯗꯣ ꯅꯪꯒꯤ ꯎꯝ ꯎꯝ ꯎꯝ ꯉꯥꯏꯕ ꯍꯩꯇ꯭ꯔꯦ ꯑꯩ ꯌꯨꯝ ꯌꯨꯝꯗ ꯂꯩꯕ꯭ꯔꯣ
ꯂꯩꯌꯦ ꯑꯩꯈꯣꯏ ꯌꯨꯝꯁꯦ ꯐꯔꯤ ꯑꯁꯤ ꯑꯩꯅ ꯑꯩ ꯏꯁꯥ ꯉꯝꯗꯕꯒꯤꯀꯣ ꯑꯩꯈꯣꯏ ꯌꯨꯝꯁꯦ ꯂꯣꯏꯅꯃꯛ ꯆꯥꯏꯔꯦ ꯅꯦꯛꯁ ꯚꯥꯏ ꯅꯦꯛꯁ
ꯑꯩꯅ ꯃꯄꯥꯟ ꯊꯣꯛꯇꯕꯩꯔꯣ ꯑꯣ ꯑꯩꯅ ꯃꯄꯥꯟ ꯊꯣꯛꯇꯕꯩꯔꯣꯝ ꯑꯣ ꯑꯣ ꯑꯉꯥꯡ ꯂꯩꯕꯩꯅꯤꯀꯣ ꯃꯄꯥꯟ ꯊꯣꯛꯇꯕꯗꯣ ꯑꯩꯁꯨ ꯎꯗꯕ ꯀꯥꯎꯋꯦꯅꯦ ꯌꯥꯝ ꯆꯥꯎꯔꯦ ꯑꯉꯥꯡꯗꯨꯁꯨ
ꯎꯝ ꯃꯁꯥ ꯐꯕꯅ
ꯆꯥꯎꯋꯦ ꯌꯥꯝ ꯊꯨꯑꯦ
ꯅꯍꯥꯡꯈꯩ ꯃꯥ ꯀꯥꯏꯅꯣ ꯆꯦꯛ ꯑꯞ ꯆꯠꯄꯗ ꯌꯥꯝ ꯅꯣꯏꯔꯦ ꯃꯥ ꯃꯥꯒꯤ ꯀꯩ ꯊꯥꯒ ꯃꯥꯒꯤ ꯋꯦꯠꯁꯦ ꯌꯥꯗ꯭ꯔꯦ ꯍꯥꯏꯔꯒ ꯀꯣ ꯉꯁꯤ ꯍꯦꯛ ꯍꯥꯏꯔ ꯀꯔ ꯅꯨꯡꯗꯥꯡꯗꯒꯤ ꯑꯗꯨꯝ ꯃꯥꯁꯨ ꯃꯁꯥ ꯉꯝꯗ꯭ꯔꯦ ꯑꯗꯨꯒꯤ ꯃꯥꯒꯤ ꯋꯦꯠꯁꯨ ꯍꯟꯊꯔꯦ ꯋꯦꯠꯁꯨ ꯌꯥꯝꯗꯔꯦ
ꯑꯍꯟꯗꯒꯤ ꯍꯦꯟꯅ ꯐꯕ꯭ꯔꯥ ꯀꯟ ꯀꯞꯒꯟꯕ꯭ꯔꯥ ꯀꯩ ꯀꯩꯗꯧꯒꯦ
ꯊꯥ ꯑꯃꯒꯨꯝꯕꯗꯤ ꯌꯥꯝ ꯀꯞꯒꯟꯕꯅꯦ ꯑꯗꯨ ꯍꯧꯖꯤꯛ ꯖꯤꯛꯇꯤ ꯌꯥꯝ ꯐꯔꯦ ꯍꯧꯒꯠꯄ ꯀꯥꯟꯗꯁꯨ ꯀꯞꯇꯦ ꯃꯁꯥ ꯐꯕꯒ ꯆꯥꯕꯒ ꯑꯁ
ꯑ ꯑꯗꯣ ꯎ ꯀꯩꯅꯣꯒꯤ ꯃꯃꯥꯗꯣ ꯁꯥꯏꯔꯁꯇꯣ ꯈꯪꯕ꯭ꯔꯥ
ꯑꯧ
ꯑꯗꯨꯒꯤ ꯃꯣꯏꯁꯨ ꯑꯉꯥꯡ ꯂꯩꯌꯦ ꯍꯥꯏꯕꯗꫭ ꯈꯪꯕ꯭ꯔꯥ
ꯎꯝ
ꯑꯩꯁꯨ ꯅꯍꯥꯟ ꯊꯦꯡꯅꯩꯌꯦ ꯑꯗꯥꯥ
ꯥ ꯑꯥ ꯑꯉꯥꯡ ꯃꯈꯛꯇꯤ ꯎꯗꯔꯦ
ꯑꯣ ꯎꯑꯦ ꯌꯥꯝ ꯌꯥꯝ ꯆꯥꯎꯋꯦ ꯑꯗꯨ ꯑꯗꯨ ꯑꯉꯥꯡꯁꯨ
ꯑꯣ
ꯀꯨꯏꯕꯨꯗꯤ ꯀꯨꯏꯗ꯭ꯔꯤꯗꯨꯒ ꯌꯥꯝ ꯆꯥꯎꯔꯝꯃꯦ ꯃꯥꯒꯤ ꯃꯆꯦꯗꯣ ꯊꯣꯛꯂꯛꯄꯗꯣ ꯑꯃꯨꯛ ꯆꯠꯈ꯭ꯔꯦ
ꯃꯆꯦꯗꯣ ꯀꯩꯅꯣ ꯃꯥꯒꯤ ꯁꯝꯗꯣ ꯀꯩꯅꯣ ꯑꯥ ꯀꯩꯅꯣ ꯇꯧ ꯑꯣ ꯑꯣ ꯑꯣ ꯌꯥꯍꯟꯈꯩ ꯑꯩꯈꯣꯏ ꯕꯖꯥꯔ ꯁꯦꯗ ꯐꯝꯃꯤꯉꯩꯗ ꯑꯣꯛꯇꯣ ꯑꯃ ꯂꯥꯛꯄꯀꯣ
ꯑꫭ
ꯗꫭ ꯑꯣꯛꯇꯣꯗꯨꯗ ꯐꯝꯃꯛꯄ ꯑꯩꯗꯤ ꯀꯅꯥꯅꯣꯅ ꯌꯦꯡꯕ
ꯎ
ꯃꫭꯏꯅ ꯑꯗꯨꯝ ꯃꯆꯦ ꯑꯣꯏꯔꯝꯒꯅꯤ ꯍꯥꯏꯕ
ꯏꯁ ꯉꯥꯛꯇꯪ ꯄꯥꯏꯌꯨꯀꯣ ꯃꯨꯛ ꯂꯥꯛꯀꯦꯀꯣ
ꯑꯣ ꯑꯣ
ꯍꯂꯣ
ꯎꯝ
ꯐꯣꯜ ꯂꯥꯛꯄ
ꯑꯣ
ꯐꯣꯟ ꯑꯃ ꯄꯤꯕ ꯆꯠꯄ ꯄꯥꯏꯈꯠꯇ꯭ꯔꯗꯤ ꯈꯣꯡꯉꯒ ꯂꯩꯔꯅꯤꯕ ꯄꯨꯡ ꯀꯌꯥ ꯇꯥꯔꯒꯦ ꯄꯨꯡ ꯇꯔꯨꯛ
ꯄꯨꯡ ꯀꯌꯥ ꯀꯔꯤ
ꯉꯁꯤ ꯇꯔꯥꯃꯨꯛ ꯁꯨꯔꯕꯣ
ꯑꯥ ꯁꯨꯗ꯭ꯔꯤ ꯉꯁꯤꯁꯦ ꯉꯁꯤꯁꯦ ꯇꯔꯦꯠ ꯅꯤꯄꯥꯟ ꯑꯣꯏꯔꯝꯒꯅꯤ
ꯑꯣ
ꯂꯣꯏꯅꯃꯛ ꯀꯩꯅꯣ ꯑꯁ ꯃꯤ ꯂꯣꯏꯅꯃꯛ ꯕꯤꯖꯤ ꯇꯧꯕꯀꯣ ꯈꯔꯅ ꯌꯥꯗꯕ ꯈꯔꯅ ꯅꯪꯗꯕ ꯑꯁ ꯑꯩꯁꯦ ꯍꯧꯕꯗ ꯉꯥꯏꯔꯦ ꯑꯗꯨꯕꯨ ꯇꯜꯂꯦꯗ
ꯑꯥ ꯋꯥꯕꯅꯦ
ꯎ ꯅ ꯅꯣꯏ ꯁꯥꯏꯗꯤ ꯌꯥꯎꯗꯦ
ꯑꯁ ꯌꯥꯎꯗꯦ ꯑꯩ ꯌꯥꯎꯋꯦ ꯍꯥꯏꯕ ꯈꯪ ꯈꯪꯗꯦ
ꯀꯩꯒꯤ
ꯍꯥꯏꯗꯣꯛꯑꯣꯏꯌꯦ
ꯑꯣ ꯈꯣꯏ ꯁꯥꯏꯅ
ꯑꯥ
ꯇꯧꯔ ꯀꯥꯟ ꯅꯨꯄꯥꯕꯨꯗꯤ ꯇꯧꯒꯅꯨꯀꯣ ꯍꯥꯏꯕ ꯅꯨꯄꯥꯕꯨꯗꯤ ꯁꯥꯟꯅꯕ ꯌꯥꯗꯦ ꯅꯨꯄꯤ ꯈꯛꯇ ꯀꯣꯜ ꯇꯧ ꯍꯥꯏꯌꯦ
ꯎꯝ ꯈꫭꯏꯗꯤ ꯅꯥꯕ ꯈꯪꯅꯕ ꯃꯤ ꯇꯤꯟꯅꯕ ꯃꯤꯗ ꯇꯧꯒꯗꯕꯅꯤ ꯑꯩꯗꯤ ꯑꯅꯤꯃꯛꯅꯦꯕ ꯅꯨꯄꯥꯁꯨ ꯅꯨꯄꯤꯁꯨ ꯑꯗꯨꯕꯨ ꯅꯨꯄꯤꯅ ꯍꯦꯟꯅ ꯌꯥꯝꯃꯦꯗ ꯅꯨꯄꯥꯗꯤ ꯑꯃ ꯑꯅꯤ ꯈꯛꯇꯅꯤ
ꯍꯧꯖꯤꯛ ꯐꯥꯎꯗꯤ ꯑꯩꯁꯨ ꯅꯨꯄꯤ ꯉꯥꯛꯇꯅꯦ ꯇꯧꯕꯗꯣ
ꯍꯥꯏꯗꯤ ꯈꯪꯗꯕꯒꯤ ꯇꯜꯂꯦꯕ
ꯎꯝ ꯇꯜꯂꯛꯑꯦ ꯑꯩ ꯍꯧꯖꯤꯛꯀꯟ ꯗ꯭ꯔꯃꯥ ꯑꯩ ꯌꯦꯡꯗꯦ ꯑꯩ ꯌꯦꯡꯅꯤꯡꯗꯕ ꯌꯦꯡꯅꯤꯡꯉꯥꯏ ꯌꯦꯡꯅꯤꯡꯉꯥꯏ ꯑꯩꯒꯤ ꯑꯦꯞꯁꯨ ꯂꯩꯇꯕꯀꯣ ꯑꯩ ꯁꯞꯁꯀ꯭ꯔꯤꯞꯁꯟ ꯇꯧꯔꯒ ꯄꯥꯏꯕ ꯑꯦꯞꯁꯤꯡꯗꯣ ꯑꯩꯗꯣ ꯄꯩꯁꯥꯗꯣ ꯊꯤꯅꯤꯡꯉꯥꯏ ꯇꯜꯂꯕ ꯑꯗꯨꯒꯤ ꯑꯩꯅ ꯂꯣꯏꯅꯃꯛ ꯀꯦꯟꯁꯦꯜ ꯇꯧꯕ
ꯎꯝ ꯅꯪꯗꯤ ꯁꯣꯀꯥ ꯌꯥꯝ ꯁꯥꯟꯅꯕꯅꯦ ꯑꯗꯨꯝ ꯁꯥꯟꯅꯧ
ꯑꯧ ꯅꯨꯡꯇꯤꯒꯤ ꯁꯥꯟꯅꯕꯅꯦ ꯌꯥꯝ ꯁꯥꯟ ꯑꯗꯨ ꯑꯩꯗꯤꯀꯣ ꯁꫭꯀꯥ ꯁꯥꯟꯅꯔꯗꯤ ꯇꯨꯝꯅꯤꯡꯉꯦꯕ ꯑꯩꯒꯤ ꯂꯨꯂꯥꯕꯥꯏ ꯂꯨꯂꯕꯥꯏꯅꯦ ꯁꫭꯀꯥꯗꯤ
ꯑꯩꯗꯤ ꯁꯣꯀꯥꯗꯤ ꯁꯥꯟꯅꯕ ꯎꯝ ꯂꯣꯏꯕ ꯐꯥꯎ ꯁꯥꯟꯅ ꯁꯥꯟꯅꯅꯤꯡꯗꯦ ꯕꯤ꯭ꯠ ꯌꯥꯝ ꯌꯥꯎꯗꯦ ꯃꯤꯒ ꯁꯥꯟꯅꯔꯗꯤ ꯑꯃꯨꯛ ꯅꯨꯡꯉꯥꯏꯕ
ꯇꯨꯝꯒꯗꯕ ꯃꯇꯥꯡꯗꯣ ꯅꯨꯡꯇꯤꯒꯤ ꯁꯥꯟꯅꯩ ꯍꯧꯖꯤꯛ ꯇꯨꯝꯒꯅꯤ ꯍꯥꯏꯔꯦꯗꯅ ꯁꯥꯟꯅꯒꯅꯤ ꯑꯗꯨꯒ ꯇꯨꯝꯒꯅꯤ
ꯑꯩꯗꯤ ꯇꯨꯝꯒꯗꯕ ꯃꯇꯝꯗ ꯐꯣꯟꯗꯣ ꯍꯥꯟꯅ ꯆꯥꯔꯖ ꯇꯧꯔꯒ ꯇꯨꯝꯃꯤꯅ
ꯇꯨꯝꯗ꯭ꯔꯤꯉꯩꯗ ꯁꯥꯟꯅꯕꯗꯣ ꯇꯨꯝꯕ ꯅꯨꯡꯉꯥꯏꯔꯦ
ꯑꯩꯈꯣꯏ ꯌꯨꯝ ꯊꯪꯅꯕ ꯅꯍꯥꯟ ꯃꯤ ꯑꯃ ꯆꯠꯈꯤꯕꯗꯣ
ꯑꯥꯎ
ꯑꯁ ꯍꯟꯗꯛꯅꯦ ꯑꯗꯨꯝ ꯅꯤꯡꯁꯤꯡꯉꯛꯑꯦ ꯌꯥꯝ ꯍꯩꯅꯗꯤꯌꯦ
ꯌꯨꯝ ꯌꯨꯝ ꯅꯛꯄꯒꯤꯅꯦ ꯅꯍꯥꯟꯈꯩꯁꯨ ꯑꯗꯨꯃꯥꯏꯅ ꯇꯧꯋꯦ ꯑꯩꯁꯨ ꯍꯧꯖꯤꯛꯇꯤ ꯈꯤꯇꯪ ꯐꯔꯦ
ꯑꯣ ꯑꯩꯗꯤ ꯅꯍꯥꯟꯈꯩ ꯂꯩꯇꯕꯩ ꯍꯟꯗꯛ ꯈꯛꯇ ꯂꯥꯛꯄꯅꯤꯗꯅ ꯅꯍꯥꯟꯗꯤ ꯀꯩꯁꯨꯝ ꯈꯟꯗꯕꯅꯦꯕ ꯑꯁꯤꯗ ꯂꯥꯛꯄꯗ ꯅꯨꯡꯗꯥꯡꯗ ꯇꯨꯝꯂꯝꯗꯥꯏꯗ ꯃꯄꯥꯟ ꯊꯣꯛꯄꯗꯣ ꯑꯁ ꯑꯗ ꯌꯥꯝ ꯀꯤꯌꯦ ꯍꯥꯏꯗꯤ ꯍꯦꯛ ꯎꯝ ꯂꯝꯕꯤꯗꯒꯤ ꯎꯕꯗꯣ ꯎꯝ ꯃꯥꯒꯤ ꯀꯥꯗꯣ ꯎꯏꯌꯦꯗꯅ
ꯑꯥ ꯌꯥꯝ ꯅꯛꯄꯒ
ꯎꯝ ꯀꯤꯕꯗꯣ ꯑꯗꯨꯝ ꯃꯄꯥꯟ ꯊꯣꯛꯄꯗ ꯅꯤꯡꯁꯤꯡꯉꯦ ꯃꯪꯁꯨ ꯅꯨꯡꯉꯥꯏꯇꯦ ꯉꯔꯥꯡ ꯑꯗꯨꯒꯨꯝꯕ ꯋꯥꯈꯜ ꯈꯟꯒꯦꯅ ꯈꯟꯕ ꯅꯠꯇꯦꯕꯀꯣ ꯂꯥꯛꯄꯗꯣ ꯃꯊꯟꯇ ꯑꯗꯨꯒꯤ ꯃꯪꯁꯨ ꯅꯨꯡꯉꯥꯏꯇꯦ ꯉꯔꯥꯡ
ꯎꯝ ꯑꯩꯁꯨ ꯌꯥꯝꯅꯗꯤ ꯑꯗꯨꯃꯥꯏꯅ ꯇꯧꯕꯅꯦ ꯑꯗꯨꯕꯨ ꯑꯁ ꯀꯔꯤ ꯍꯥꯏꯁꯦꯔꯥ ꯑꯥ ꯈꯟꯗꯕꯅ ꯐꯔꯦꯗ ꯈꯟꯕꯒꯤ ꯑꯗꯨꯃꯥꯏꯅ ꯀꯟꯇꯤꯅ꯭ꯨꯋꯁꯂꯤ ꯑꯗꯨꯝꯃꯥꯏꯅ ꯈꯟꯕꯅꯦ ꯈꯟꯗ꯭ꯔꯦ ꯑꯗꯨꯃꯥꯏꯅ ꯈꯜꯂꯒ ꯂꯩꯔꯣ ꯍꯥꯏꯔꯒꯀꯣ ꯑꯗꯨꯝ ꯈꯟꯗꯔ꯭ꯦ
ꯅꯨꯡꯊꯤꯟ ꯅꯣꯡꯉꯥꯟꯕ ꯃꯠ ꯇꯝꯗꯤ ꯀꯦꯝ ꯇꯧꯗꯦ ꯍꯦꯛ ꯅꯨꯡꯗꯥꯡ ꯇꯨꯝꯂꯝꯗꯥꯏꯗ ꯃꯄꯥꯟ ꯊꯣꯛꯄꯗ ꯑꯗꯨꯗꯅꯦ ꯍꯦꯛꯇ ꯂꯥꯛꯄꯁꯦ
ꯕꯦꯔꯥꯅꯤ
ꯈꯟꯒꯅꯨ ꯍꯥꯏꯔꯁꯨ ꯃꯊꯟꯇ ꯂꯛꯏꯕ